ꯍꯜꯂꯣ
ꯏꯌꯥꯝꯕ ꯅꯠꯇꯔꯣ
ꯑꯣ ꯃꯥꯅꯦ ꯀꯃꯥꯏꯅ ꯇꯧꯔꯤꯒꯦ ꯅꯨꯡꯉꯥꯏꯔꯤꯕꯣ ꯐꯣꯟꯁꯨ ꯇꯧꯔꯛꯇꯕ ꯀꯨꯏꯔꯦꯅꯦ ꯄꯥꯎ ꯐꯥꯎꯅꯈꯤꯗꯕ ꯑꯅꯥ ꯌꯨꯝꯒꯤ ꯑꯅꯥ ꯑꯌꯦꯛꯀꯗꯤ ꯌꯥꯎꯗꯕ ꯅꯠꯇ꯭ꯔꯣ
ꯌꯥꯎꯗꯦ ꯌꯥꯎꯗꯦ ꯏꯌꯥꯝꯕ ꯏꯌꯥꯝꯕ ꯃꯥ ꯃꯈꯣꯟ ꯇꯥꯈꯤꯗꯕ ꯀꯨꯏꯔꯦ
ꯎꯝ
ꯄꯨꯟꯃꯤꯟꯅꯔꯝꯕ ꯂꯩꯃꯤꯟꯅꯔꯝꯕꯅꯤꯅ ꯏꯌꯥꯝꯕ ꯇꯧꯔꯛꯏꯅꯤꯅꯦ ꯍꯧꯖꯤꯛꯇꯤ ꯃꯥꯏ ꯃꯥꯏꯒꯤ ꯂꯥꯛꯑꯝꯃꯤ ꯂꯥꯞꯅꯈ꯭ꯔꯕꯅꯤꯅ ꯑꯅꯥ ꯑꯌꯦꯛ ꯀꯩꯁꯨ ꯌꯥꯎꯗꯦ ꯏꯌꯥꯝꯕ ꯍꯣꯏꯗꯤ ꯏꯃꯨꯡ ꯃꯅꯨꯡ ꯌꯥꯎꯗꯦꯀꯣ ꯀꯩꯁꯨ ꯑꯅꯥ ꯑꯌꯦꯛ
ꯌꯥꯎꯗꯦ ꯑꯩꯈꯣꯏꯁꯨ ꯑꯗꯣ ꯑꯅꯥ ꯑꯌꯦꯛꯀꯤꯗꯤ ꯌꯥꯎꯗꯦ ꯑꯗꯣ ꯍꯦꯜꯀꯤ ꯃꯇꯥꯡꯗ ꯑꯩꯈꯣꯏ ꯆꯤꯞ ꯃꯤꯅꯤꯁꯇꯔꯒꯤ ꯑꯩꯈꯣꯏ ꯄꯤ ꯑꯦꯝꯖꯤ ꯋꯥꯏꯒ ꯌꯥꯝ ꯄꯤꯌꯦꯅ ꯑꯗꯨꯒꯤꯗꯤ ꯀꯥꯔꯠ ꯅꯨꯡ ꯇꯥꯟꯅꯗꯅ ꯍꯌꯦꯡꯋꯥꯏ ꯍꯣꯍꯥ ꯍꯥꯏꯔꯛꯄꯗ ꯅꯪꯅꯕ ꯄꯩꯁꯥꯗꯨ ꯈꯔ ꯑꯗꯨꯒꯤꯁꯨ ꯃꯇꯦꯡ ꯄꯥꯡꯍꯟꯅꯕ ꯍꯥꯏꯅ ꯇꯥꯟꯊꯣꯛꯇꯅ ꯈꯣꯠ ꯇꯅ ꯇꯧꯋꯦ ꯑꯗꯣ ꯑꯩꯈꯣꯏꯔꯣꯝꯒꯤ ꯃꯈꯥꯔꯣꯝꯗꯗꯤ ꯍꯣꯁꯄꯤ ꯨꯇꯥꯜꯁꯦ ꯀꯌꯥ ꯅꯥꯇꯩ ꯆꯥꯕ ꯏꯐ ꯐꯕ ꯂꯩꯇꯕꯅꯤꯅ ꯒꯣꯕꯔꯃꯦꯟꯅ ꯁꯦꯝꯕꯤꯗꯕꯅꯤꯅ ꯈꯔ ꯑꯩꯈꯣꯏꯒꯤ ꯁꯍꯔꯒꯨꯝꯕ ꯇꯥꯎꯟꯒꯨꯝꯕꯗ ꯑꯗꯨꯗ ꯆꯠꯂꯒ ꯌꯦꯡꯕ ꯈꯣꯠꯄ ꯑꯅꯥꯕ ꯍꯦꯛ ꯌꯥꯎꯔꯛꯄꯁꯦ ꯌꯥꯝ ꯇꯧꯔꯤꯅꯦ ꯑꯩꯈꯣꯏꯔꯣꯝꯁꯦ
ꯍꯣꯏꯅꯦ ꯍꯣꯏꯅꯦꯝ
ꯇꯧꯋꯤꯖꯦ
ꯑꯗꯨꯒꯤ ꯇꯥꯟꯕꯗ ꯑꯌꯥꯝꯕꯥꯏ ꯑꯩꯅ ꯈꯪꯕꯗꯗꯤ ꯃꯣꯏ ꯍꯣꯁꯄꯤꯇꯥꯜ ꯑꯗꯨꯝ ꯇꯥꯜꯂꯁꯨ ꯌꯥꯏꯌꯦꯅ ꯍꯥꯏꯕꯁꯨ ꯌꯥꯎꯋꯤ ꯑꯈꯣꯏ ꯁ꯭ꯋꯥꯥꯏ ꯇꯧꯅꯕꯁꯨ ꯌꯥꯎꯋꯤ ꯑꯗꯨ ꯅꯠꯇ꯭ꯔꯒꯅ ꯑꯗꯨꯝ ꯑꯈꯣꯏꯒꯤ ꯀꯝꯄ꯭ꯌꯨꯇꯔ ꯁꯦꯟꯇꯔ ꯁꯥꯕꯔꯒꯨꯝꯕ ꯂꯩꯕꯗꯣ
ꯎꯝ
ꯃꯣꯏ ꯑꯗꯨꯝꯕꯗꯨꯖꯨ ꯑꯗꯨꯝ ꯆꯠꯂ ꯈꯣꯠꯂꯣ ꯑꯣꯟꯂꯥꯏꯟꯗ ꯌꯥꯏ ꯈꯣꯠꯂꯦꯁꯨ ꯍꯥꯏ ꯑꯩꯖꯨ ꯑꯝꯇ ꯇꯥꯟꯊꯣꯛꯀꯦꯗꯤ ꯇꯨ ꯇꯥꯟꯗꯤ ꯇꯥꯟꯊꯣꯛꯇ꯭ꯔꯤ ꯑꯗꯨ ꯄꯥꯏꯕꯖꯤ ꯏꯌꯥꯝꯕ ꯌꯥꯝ ꯀꯥꯟꯅ ꯃꯥꯜꯂꯦ
ꯀꯥꯟꯅꯩ ꯍꯥꯏꯅꯦ ꯄꯩꯁꯥ ꯅꯨꯡꯁꯥꯥꯖꯖ ꯌꯥꯝꯅ ꯇꯥꯗꯅ ꯈꯣꯠꯇꯅ
ꯍꯣꯏ ꯑꯣꯄꯔꯦꯁꯟ ꯇꯧꯕꯒꯨꯝ ꯑ ꯑꯣꯄꯔꯦꯁꯟ ꯇꯧꯕꯒꯨꯝꯕ
ꯉꯥ
ꯑꯗꯨꯗꯒꯤ ꯀꯩ ꯑꯔꯨꯕ ꯂꯩꯅꯥ ꯂꯥꯛꯄꯗꯗꯤ ꯂꯥꯏꯔꯕꯒꯤ ꯀꯥꯟꯅꯩ ꯍꯥ ꯑꯗꯨ ꯒ ꯃꯥꯟꯅꯕꯗꯖꯨ ꯏꯌꯥꯝꯕ ꯑꯈꯣꯏ ꯃꯅꯤꯄꯨꯔꯒꯤꯖꯨ ꯑꯃ ꯂꯩ ꯃꯥꯜꯂꯦ ꯁꯤ ꯑꯦꯝꯒꯤꯅꯦꯅ ꯁꯦꯝ ꯍꯛꯁꯦꯜ ꯀꯥꯔꯠ ꯍꯥꯏꯕ꯭ꯔꯥ ꯑꯗꯨ ꯑꯗꯨꯝ ꯄꯥꯏꯔꯖꯨ ꯌꯥꯏ ꯍꯥꯏ ꯃꯅꯤꯄꯨꯔꯒꯤ ꯍꯣꯁꯄꯤꯇꯥꯜꯁꯉꯩꯖꯨ ꯗꯨꯝ ꯆꯠꯅꯩꯌꯦꯅ ꯍꯥꯏ ꯑꯗꯨꯁꯨ ꯑꯁ ꯑꯗꯨ ꯏꯌꯥꯝꯕ ꯃꯣꯏꯖꯦ ꯑꯗꯨꯝ ꯍꯤꯗꯥꯛ ꯂꯧꯊꯣꯛ ꯂꯧꯁꯤꯟ ꯇꯧꯕꯗꯗꯤ ꯖꯟꯖꯥ ꯈꯔꯗꯤ ꯑꯣꯏ ꯃꯥꯜꯂꯦ ꯂꯧꯕꯗ ꯑꯗꯨ ꯌꯥꯏꯌꯦꯒ ꯑꯗꯥꯏꯒꯤ ꯑꯗꯨꯒꯤ ꯗꯣꯛ ꯇꯔꯒꯤ ꯁꯥꯏꯟ ꯑꯗꯥꯒꯤ ꯁꯥꯏꯟ ꯆꯪꯉꯦꯅ ꯈꯣꯏ ꯂꯩꯀꯥꯏꯒꯤ ꯃꯤ ꯇꯧꯔꯨ ꯀꯥꯡꯕꯨ ꯋꯥꯔꯤ ꯁꯥꯕ ꯃꯤꯅꯃꯨꯛ ꯍꯥꯏ
ꯑ
ꯀꯃꯥꯏ ꯇꯧꯔꯤꯅꯣ ꯈꯪꯗꯦ ꯒ꯭ꯌꯥꯟ ꯇꯥꯗꯤ ꯃꯣꯏꯁꯤꯖꯨ ꯍꯥꯏꯗꯤ ꯎꯝ ꯑꯩ ꯈꯔ ꯐꯅꯜ ꯄ꯭ꯔꯖꯥꯏ ꯐꯅꯕ ꯇꯧꯔꯤꯕ꯭ꯔꯥ ꯋꯥꯍꯟꯂꯤꯕ꯭ꯔꯥ ꯈꯪꯗꯦ ꯀꯅꯥꯒꯨꯝ ꯈꯔꯗꯤ ꯑꯥ ꯁꯥꯖꯅꯤꯡ ꯄꯦꯟꯂꯤ ꯍꯥꯏꯕꯁꯨ ꯌꯥꯎꯌꯦ ꯃꯤꯔꯣꯟ ꯂꯩꯖꯗꯕ ꯃꯤꯗ ꯍꯥꯏꯇꯥꯔꯦ ꯑꯌꯥꯝꯕꯃꯨꯛ ꯃꯣꯏ ꯆꯦꯟꯊꯣꯛ ꯆꯦꯟꯁꯤꯟ ꯈꯔ ꯆꯪ ꯃꯥꯜꯂꯦꯕ
ꯎꯝ ꯆꯪꯅꯤ ꯆꯪꯒꯅꯤ ꯑꯗꯨꯅꯦ ꯇꯧꯔꯤꯖꯦ ꯑꯗꯣ ꯄꯥꯏꯍꯧꯕꯅ ꯈ꯭ꯋꯥꯏ ꯐꯩ ꯃꯐꯝ ꯌꯣꯡꯐꯝꯗꯣ ꯍꯣꯁꯄꯤꯇꯥꯜꯗꯖꯨ ꯑꯗꯨꯃꯥꯏꯅ ꯐꯪꯉꯦ ꯈꯣꯠꯂꯦ ꯍꯥꯏ ꯑꯗꯣ ꯃꯣꯏ ꯂꯩꯅ ꯑꯔꯨ ꯑꯔꯨꯕ ꯈꯔꯖꯨ ꯑꯗꯨꯝ ꯒꯣꯚꯔꯃꯦꯟ ꯄ꯭ꯔꯥꯏꯚꯦꯠ ꯍꯣꯁꯄꯤꯇꯥꯜꯗꯖꯨ ꯑꯗꯨꯝ ꯌꯥꯕ ꯃꯥꯜꯂꯦ ꯃꯣꯏ ꯀꯔꯦꯟ ꯗꯤꯄꯥꯔꯠꯃꯦꯟ ꯈꯔꯗꯗꯤ ꯑꯗꯨꯝ ꯗꯨ ꯀꯥꯟꯅꯔꯤꯕꯅꯦ ꯈꯣꯏꯗꯗꯤ ꯑꯗꯣ ꯄꯥꯏꯍꯧꯅꯕ ꯑꯅꯥ ꯑꯌꯦꯛ ꯌꯥꯎꯔꯛꯄ ꯍꯥꯏꯖꯤ ꯇꯝꯕ ꯉꯝ
ꯅ ꯅꯠꯇꯦ ꯅꯠꯇꯦ ꯌꯥꯝ ꯀꯅꯥꯅ ꯍꯥꯏꯔꯝꯗꯣꯏꯅꯣ ꯑꯅꯥ ꯑꯌꯦꯛ ꯂꯥꯛꯄ ꯍꯥꯏꯖꯤ ꯉꯁꯤ ꯇꯧꯅꯤ ꯍꯌꯦꯡ ꯇꯧꯅꯤ ꯏꯌꯥꯝꯕ ꯍꯣꯏꯔꯨꯝꯒꯤ ꯄ꯭ꯔꯥꯏꯃꯔꯤ ꯍꯦꯜ ꯁꯦꯟꯇꯔꯒꯨꯝꯕ ꯀꯩꯒꯨꯝꯕ ꯂꯩꯕꯗꯨꯗꯤ ꯀꯃꯥꯏꯅ ꯐꯖꯅ ꯆꯂꯥꯏꯔꯤꯕ꯭ꯔꯥ ꯑꯗꯨꯕꯨ ꯂꯝꯒ ꯂꯥꯞꯄꯒ ꯁꯨꯝ ꯍꯥꯏꯒꯠꯂꯛ ꯄ ꯑꯔꯨꯕ ꯑꯅꯥ ꯑꯅꯥꯕꯗꯪ ꯅꯠꯇ꯭ꯔꯒꯗꯤ ꯍꯥꯏꯒꯠꯂꯛꯄ ꯐꯔꯛ ꯇꯥꯕ ꯈꯣꯠꯄ ꯂꯥꯞꯄꯅꯤꯅ ꯑꯗꯥꯏꯒꯤ ꯑꯅꯛꯄ ꯄ꯭ꯔꯥꯏꯃꯥꯔꯤ ꯍꯦꯜꯠ ꯁꯦꯟꯇꯔ ꯀꯤꯌꯔꯒꯨꯝ ꯀꯩꯒꯨꯝ ꯂꯩꯗꯨꯕꯨ ꯐꯖꯅ ꯃꯊꯧ ꯇꯧꯔꯤꯕ꯭ꯔꯥ ꯏꯌꯥꯝꯕ
ꯑꯗꯨꯅꯦ ꯍꯥꯏꯖꯦ ꯃꯊꯧꯗꯨ ꯇꯧ ꯐꯖꯟ ꯈꯔ ꯈꯔꯕꯨꯗꯤ ꯇꯧꯔꯒ ꯑꯔꯨꯕ ꯀꯦꯁ ꯂꯥꯛꯀꯥꯟꯗ ꯌꯥꯗꯕ ꯑꯃꯥꯏꯟ ꯇꯧꯋꯦ ꯑꯗꯨꯒꯤꯅꯦ ꯑꯩꯅ ꯑꯥ ꯃꯊꯛꯂꯣꯝꯗ ꯌꯦꯡꯕꯝ ꯗꯔ ꯀꯥꯔ ꯂꯩ ꯑꯦꯗꯨꯅ ꯄꯩꯁꯥꯁꯨ ꯑꯗꯨꯒꯨꯝꯕ ꯀꯥꯔꯠꯇꯨ ꯄꯥꯏꯍꯧꯒꯗ ꯀꯥ ꯂꯩꯌꯦꯅ ꯈꯜꯂꯤꯁꯦ ꯑꯗꯨꯒꯤ ꯇꯥꯟꯅꯔꯤꯕꯅꯦ ꯑꯗꯩꯩꯗꯤ ꯑꯈꯣꯏꯅꯖꯨ ꯆꯦ ꯆꯥꯡꯒ ꯌꯥꯝ ꯊꯥꯖꯤꯟꯗꯅ ꯑꯐꯕ ꯀꯩꯅꯣ ꯇꯧꯅꯕꯅꯗꯤ ꯀꯟꯅ ꯍꯣꯠꯅꯕꯅꯦ ꯗꯣ ꯍꯧꯖꯤꯛꯁꯦ ꯈꯪꯗꯦ ꯑꯩꯈꯣꯏ ꯃꯤꯅꯤ ꯑꯦꯝ ꯑꯦꯜ ꯑꯦ ꯉꯩꯁꯤꯅ ꯇꯥꯕꯤꯗꯦꯅꯦ ꯑꯩꯈꯣꯏ ꯍꯥꯏꯗꯤ ꯑꯩꯈꯣꯏꯁꯨ ꯐꯅꯕ ꯑꯞꯒ꯭ꯔꯦꯗ ꯂꯥꯛꯅꯕꯅ ꯀꯟꯅ ꯍꯣꯠꯅꯕꯅꯦ ꯑꯗꯨ ꯃꯣꯏꯖꯦ ꯀꯔꯤ ꯈꯜꯂꯤꯅꯣ ꯈꯪꯗꯦ
ꯑꯦ ꯑꯗꯨ ꯍꯥꯏꯔꯒ ꯏꯌꯥꯝꯕ ꯏꯌꯥꯝꯕ ꯍꯣꯏꯒꯤ ꯂꯩꯀꯥꯏ ꯄꯔꯥꯗꯥꯟ ꯃꯦꯝꯕꯔ ꯂꯩꯕꯗꯨꯁꯨ ꯍꯥꯏ ꯌꯦꯡꯉꯣ ꯑꯇꯣꯞꯄ ꯀꯦꯟꯗ꯭ꯔꯒꯨꯝꯕ ꯑꯇꯣꯞꯄ ꯗꯤꯁꯇ꯭ꯔꯤꯛꯒꯨꯝꯕꯗꯗꯤ ꯃꯣꯏꯒꯤ ꯄ꯭ꯔꯗꯥꯟ ꯃꯦꯝꯕꯔꯅꯒ ꯇꯧꯕꯤꯔꯒ ꯍꯥꯏꯗꯤ
ꯃꯣꯏꯒꯤ ꯑꯦꯝ ꯑꯦꯜ ꯑꯦꯅꯒ ꯇꯧꯕꯤꯔꯒ ꯍꯥꯏꯇꯥꯔꯦ ꯑꯩꯈꯣꯏꯒꯤ ꯑꯣꯐꯤꯁꯇ ꯂꯩꯔꯤꯕ ꯕꯤꯔꯤꯀꯦꯠ ꯀꯩꯀꯩ ꯃꯌꯥꯝ ꯀꯧꯊꯔꯒ ꯑꯗꯨꯝ ꯍꯥꯏꯗꯤ ꯄ꯭ꯔꯖꯥꯉꯩꯁꯤꯗꯒ ꯀꯗꯨꯝ ꯈꯨꯗꯛ ꯈꯨꯗꯛꯇ ꯇꯧꯔꯒ ꯀꯥꯔꯠꯀꯇꯣ ꯄꯤꯕ ꯈꯣꯠꯄꯁꯨ ꯌꯥꯎꯋꯦꯅ ꯍꯥꯏ ꯑꯗꯨꯃꯥꯏꯅ ꯁꯤꯟꯕ ꯌꯥꯕ ꯈꯣꯠꯄ ꯌꯥꯕ ꯂꯩꯕ ꯑꯗꯨ ꯑꯗꯨ ꯑꯣꯏꯔꯗꯤ ꯑꯩꯈꯣꯏꯅ ꯑꯃꯨꯛ ꯆꯦꯟꯊꯣꯛ ꯆꯦꯟꯁꯤꯟ ꯇꯧꯔꯒ ꯄꯩꯁꯥ ꯅꯨꯡꯁꯥ ꯇꯤꯡꯕ ꯃꯇꯝ ꯃꯥꯡꯕꯗꯣ ꯃꯥꯡꯗ꯭ꯔꯦꯗꯅ ꯑꯌꯥꯝꯕ
ꯃꯥꯅꯦ ꯑꯩꯈꯣꯏꯁꯨ ꯍꯥꯏꯔꯤꯕꯅꯤ ꯆꯦ ꯊꯥꯗꯅ ꯈꯣꯠꯇꯅ ꯇꯧꯁꯦ ꯇꯧꯁꯦꯅ ꯍꯥꯏꯔꯒ ꯃꯣꯏ ꯑꯦꯝ ꯑꯦꯜ ꯑꯦꯒꯤ ꯍꯧꯅꯕꯤ ꯌꯥꯅꯤ ꯌꯥꯅꯤꯗ ꯍꯥꯏꯔꯒ ꯑꯗꯨꯝ ꯂꯩꯊꯣꯛꯄꯤꯗꯣ ꯁꯤꯟꯕꯤꯗꯕꯗꯨ ꯇꯧꯋꯦ ꯑꯗꯣ ꯑꯩꯈꯣꯏꯅꯁꯨ ꯍꯥꯏꯕꯅꯦ ꯈꯨꯡꯒꯪꯁꯦ ꯌꯥꯝꯅ ꯁꯣꯟꯕꯅꯤꯅ ꯑꯅꯥ ꯂꯥꯏꯌꯦꯡꯁꯪ ꯗꯨꯗꯤ ꯐꯍꯟ... ꯁꯦ ꯑꯗꯨ ꯑꯇꯣꯞꯕ ꯁꯦ ꯀꯩꯅꯣꯒ ꯇꯥꯎꯟꯒ ꯌꯦꯡꯅꯕꯗ ꯌꯥꯝ ꯂꯥꯞꯅꯕꯅꯤꯅ ꯑꯗꯨꯅ ꯑꯩꯈꯣꯏꯁꯤꯗ ꯐꯖꯅ ꯁꯦꯝꯕꯤꯅꯕ ꯇꯧꯁꯦ ꯈꯣꯠꯁꯦꯅ ꯍꯥꯏ ꯑꯦꯝ ꯑꯦꯜ ꯑꯦꯉꯩꯅꯗꯤ ꯍꯣꯏ ꯍꯣꯏꯅ ꯑꯗꯨꯝ ꯍꯥꯏ ꯑꯗꯣ ꯍꯧꯖꯤꯛ ꯐꯥꯎꯒꯤ ꯑꯣꯏꯅꯗꯤ ꯃꯣꯏꯁꯨ ꯀꯔꯤ ꯄ꯭ꯔꯣꯁꯦꯁ ꯂꯩꯕꯅꯣꯗꯣ ꯑꯩꯈꯣꯏꯗ ꯈꯪꯍꯟꯗꯦ ꯇꯧꯗꯦ ꯍꯧꯖꯤꯛ ꯐꯥꯎꯒꯤ ꯑꯣꯏꯅꯗꯤ ꯑꯩꯈꯣꯏꯁꯨ ꯍꯟꯗꯛꯁꯨ ꯑꯃꯨꯛ ꯆꯠꯁꯦꯅ ꯍꯥꯏꯅꯕꯅꯦ ꯇꯛꯁꯦꯅ ꯑꯗꯣ ꯀꯔꯤ ꯍꯥꯏꯔꯤꯕꯅꯣ ꯈꯪꯗ꯭ꯔꯤ ꯃꯣꯏꯒꯤ ꯑꯣꯏꯅ ꯌꯦꯡꯕ ꯇꯥꯕꯅꯤ ꯎꯝ
ꯀꯥ꯭ꯂꯞꯁꯤꯡ ꯈꯔ ꯃꯥꯟꯅꯔꯒ ꯇꯧꯔꯒ ꯈꯔ ꯄꯨꯜꯂꯒ ꯅꯠꯇ꯭ꯔꯗꯤ ꯃꯤ ꯑꯃ ꯑꯅꯤꯈꯛꯅ ꯍꯥꯏꯕꯗꯤ ꯑꯣꯏꯔꯣꯏ ꯏꯌꯥꯝꯕ ꯑꯗꯩ ꯄ꯭ꯔꯙꯥꯟ ꯃꯦꯝꯕꯔꯗ ꯀꯩ ꯍꯥꯏꯔꯒ ꯃꯣꯏꯅ ꯑꯃꯨꯛ ꯑꯦꯝ ꯑꯦꯜ ꯑꯦ ꯈꯔ ꯃꯀꯣꯛ ꯃꯊꯥꯛ ꯊꯣꯡꯕꯉꯩꯗ ꯑꯃꯨꯛ ꯇꯧꯗ꯭ꯔꯗꯤ ꯑꯁ ꯃꯣꯏꯁꯤꯗꯤ ꯢꯌꯥꯝꯕ ꯀꯔꯤ ꯍꯥꯏꯔꯤ ꯈꯔ ꯍꯥꯏꯕ ꯀꯟꯗ꯭ꯔꯒꯗꯤ ꯀꯔꯤ ꯍꯥꯏꯅꯤ ꯃꯅꯥ ꯇꯥꯕꯤꯕꯖꯥꯠ ꯅꯠꯇꯦ ꯃꯣꯏꯁꯤ ꯃꯣꯏ ꯆꯥꯔꯤꯕ ꯇꯣꯂꯣꯞꯁꯤ ꯑꯩꯈꯣꯏꯒꯤ ꯐꯅꯕ ꯇꯧꯔꯤꯕ ꯇꯣꯂꯣꯞ ꯆꯥꯔꯤꯕ ꯇꯣꯂꯣꯞꯂꯥ ꯅꯠꯇ꯭ꯔꯒ ꯃꯣꯏꯒꯤ ꯑꯗꯨꯝꯕ ꯃꯁꯥꯒꯤ ꯀꯥꯟꯅꯅꯕ ꯃꯤꯌꯥꯝꯗꯒꯤ
ꯎꯝ
ꯃꯣꯏ ꯋꯥꯅꯤꯡ ꯋꯥꯖꯧ ꯗꯔꯀꯥꯔ ꯇꯥꯗꯦ ꯍꯥꯏꯔꯤꯕ ꯆꯥꯔꯤꯕ ꯇꯣꯂꯣꯞꯂ ꯒ꯭ꯌꯥꯟ ꯇꯥꯗꯦ ꯑꯩꯈꯣꯏꯁꯨ
ꯎꯝ
ꯑꯩꯈꯣꯢ ꯑꯗꯨꯋꯥꯏꯁꯨ ꯑꯗꯨꯝ ꯑꯝꯍꯥꯅꯤ ꯢꯌꯥꯝꯕ ꯍꯣꯢꯅ ꯍꯥꯏꯔꯤꯗꯨ ꯑꯗꯨ ꯉꯥꯛꯇꯅꯤ ꯇꯧꯔꯤꯁꯤ
ꯑꯁ ꯈꯪꯗꯦ ꯇꯧꯔꯤꯁꯦ ꯑꯗꯨꯅꯤ ꯂꯝꯕꯤ ꯊꯣꯡ ꯐꯍꯟꯕ ꯍꯦꯜꯠ ꯁꯦꯛꯇꯔ ꯐꯍꯟꯕ ꯍꯥꯏ ꯍꯥꯏꯕꯁꯤ ꯌꯥꯝ ꯗꯔꯀꯥꯔ ꯂꯩꯗꯅ ꯍꯤꯡꯕꯗ ꯆꯪꯕꯗ ꯑꯅꯥ ꯑꯌꯦꯛ ꯍꯥꯏꯕꯁꯤ
ꯃꯌꯥꯝꯗ ꯌꯥꯎꯔꯛꯇꯕ ꯃꯤꯑꯣꯏꯕ ꯑꯩꯈꯣꯏ ꯑꯣꯏꯅ ꯍꯤꯡꯉꯕꯅꯤꯅ ꯌꯥꯎꯔꯛꯀꯅꯨ ꯍꯥꯏꯕ
ꯃꯥꯅꯤ ꯌꯥꯎꯔꯛꯒꯅꯨ ꯍꯥꯢꯕ ꯌꯥꯔꯣꯢ ꯎꯝ
ꯌꯥꯎꯔꯛꯄ ꯃꯇꯝꯗꯣ ꯌꯥꯝ ꯋꯥꯕ ꯍꯥꯢꯇꯥꯔꯦꯅꯦ ꯑꯗꯨ ꯊꯦꯡꯅꯅ ꯍꯣꯠꯅꯕꯗ ꯑꯦ ꯅꯣꯢꯔꯣꯝꯒꯤꯗꯤ ꯑꯗꯨꯝ ꯀꯃꯥꯢ ꯇꯧꯔꯤ ꯑꯅꯥꯗ ꯂꯥꯌꯦꯡ ꯁꯪꯒꯤ ꯐꯤꯕꯝꯁꯤꯕꯣ
ꯑꯩꯈꯣꯢꯔꯣꯝꯒꯤꯅ ꯑꯃꯨꯛ ꯈꯤꯇꯪ ꯍꯥꯢꯗꯤ ꯁꯥꯔ ꯈꯤꯇꯪꯅ ꯑꯃꯤꯅ ꯐꯩꯌꯦ ꯈꯣꯢ ꯁꯥꯢ ꯃꯤꯌ ꯃꯅꯥꯛ ꯅꯛꯄ ꯂꯩꯔꯤꯕ ꯄ꯭ꯔꯥꯢꯃꯥꯔꯤ ꯍꯦꯜꯠ ꯁꯦꯟꯇꯔ ꯀꯩꯒꯕꯨꯗꯤ ꯈꯔ ꯂꯩꯌꯦꯕꯣ ꯃꯝꯀꯤ ꯑꯗꯨꯝ ꯁꯪꯗꯪ ꯑꯣꯢꯅ ꯂꯩꯕꯗꯣ
ꯎꯝ
ꯀꯩꯅꯣ ꯂꯥꯛꯅꯤꯡ ꯃꯇꯝ ꯂꯥꯛꯏ ꯅꯨꯃꯤꯠꯁꯤꯅ ꯍꯥꯢꯔꯗꯤ ꯀꯔꯤ ꯀꯔꯝꯕ ꯃꯇꯝ ꯂꯥꯛꯇꯨꯢꯅꯣꯅ ꯃꯣꯢꯅ ꯂꯥꯛꯑꯝꯃꯒꯖꯨ ꯑꯗꯨꯝ ꯉꯟꯅ ꯃꯌꯨꯝ ꯊꯕꯛ ꯂꯩ ꯑꯗꯨ ꯂꯩ ꯑꯗꯥ ꯍꯦꯛꯇ ꯍꯟꯒꯤ ꯑꯣꯢꯅꯕꯨ ꯌꯦꯡꯗ꯭ꯔꯦꯗ ꯅꯪ ꯑꯥꯢꯌꯤ ꯅ ꯅꯥꯔꯤ ꯀꯅꯥꯗ ꯌꯦꯡꯊꯣꯛꯑꯣꯉꯣ ꯐꯩꯌꯦꯅ ꯁꯍꯔꯗ ꯁꯍꯔ ꯇꯤꯡꯖꯔꯒ ꯆꯠꯂꯒ ꯌꯦꯟꯊꯣꯛꯑꯦ ꯃꯣꯢ ꯑꯍꯟ ꯅꯨꯡꯍꯟ ꯂꯩꯕ ꯈꯣꯠꯄ ꯑꯗꯨꯕꯨ ꯑꯅꯥ ꯑꯌꯦꯛ ꯑꯗꯨꯝ ꯌꯥꯎ ꯈꯣꯠꯂꯛꯄ ꯀꯩꯀꯩ ꯌꯥꯎ ꯑꯗꯨꯒ ꯑꯗꯨꯝ ꯑꯔꯨꯕ ꯀꯩꯀꯩ ꯑꯗꯨꯝ ꯈꯔ ꯑꯗꯨꯝ ꯐꯔꯤꯕ ꯅꯠꯇ꯭ꯔꯣ ꯌꯥꯝ ꯀꯟꯅ ꯑꯔꯨꯕ ꯈꯣꯠꯄ ꯑꯅꯥꯕꯗꯤ ꯌꯥꯎꯗ꯭ꯔꯤꯕ ꯅꯠꯇ꯭ꯔꯣ ꯏꯌꯥꯝꯕ
ꯌꯥꯎꯗꯦ ꯌꯥꯎꯗꯦ ꯑꯩꯈꯣꯢꯒꯤ ꯑꯗꯨꯝ ꯅꯨꯡꯉꯥꯢꯔꯦ ꯍꯥꯢꯇꯥꯔꯦ ꯑꯗꯨꯝ ꯑꯅꯥ ꯑꯌꯦꯛ ꯌꯥꯎꯗꯦ ꯑꯗꯨꯝ ꯂꯩꯔꯤ ꯑꯗꯣ ꯈꯪꯗꯦ ꯑꯗꯣ ꯅꯣꯢꯔꯣꯝꯒꯤ ꯂꯝꯕꯤ ꯊꯣꯡꯅ ꯀꯃꯥꯢꯅ ꯇꯧꯕ ꯂꯝꯕꯤ ꯊꯣꯡꯒꯇꯤ ꯑꯗꯨꯝ ꯐꯔꯤꯕ꯭ꯔꯥ ꯀꯃꯥꯢ ꯇꯧꯔꯤ
ꯑꯗꯨꯝ ꯈꯔꯗꯤ ꯌꯥꯔꯤ ꯑꯗꯨꯝ ꯂꯝꯕꯤ ꯊꯣꯡ ꯈꯔ ꯍꯥꯢꯗꯤ ꯑꯦꯝ ꯑꯦꯜ ꯑꯦ ꯈꯔ ꯁꯦꯝꯕꯤꯑꯛꯄ ꯄꯤꯑꯣꯢꯅ ꯃꯃꯥꯡꯗ ꯀꯣꯢꯔꯀꯠꯇꯅ ꯍꯥꯢ ꯀ꯭ꯔꯁꯃꯨ ꯑꯗꯨꯖꯨ ꯐꯔꯛ ꯇꯕ ꯇꯧꯔꯤꯖꯤꯖꯨ ꯇꯥꯢ ꯂꯩꯕꯣꯢ ꯂꯥꯛꯄꯣꯢ ꯇꯧꯕꯩꯗꯨꯅꯤ ꯃꯁꯤꯅ ꯑꯁ ꯍꯣꯁꯄꯤꯇꯥꯜ ꯆꯠꯄ ꯈꯣꯠꯄ ꯑꯉꯥꯡ ꯃꯤ ꯄꯨꯟꯗꯤ ꯀꯩ ꯌꯥꯎ ꯈꯣꯠꯂꯛꯄꯗꯨꯗꯤ ꯑꯌꯥꯝꯕ ꯑꯁ ꯂꯣꯢꯔꯦ ꯀꯥꯢꯗꯒꯤ ꯖꯀꯤꯡ ꯃꯔꯛꯁꯤꯗ ꯀꯣꯀꯥ ꯀꯣꯀꯥ ꯆꯣꯡꯕ ꯆꯠꯄꯁꯤꯗꯤ ꯑꯉ ꯑꯉꯥꯡ ꯑꯅꯥ ꯑꯌꯦꯛ ꯈꯔ ꯂꯨꯕ ꯈꯛꯇ ꯀꯥꯇꯤ ꯍꯣꯁꯄꯤꯇꯥꯜ ꯌꯧꯗꯤ ꯀꯅꯥ ꯁꯤꯕꯅ ꯍꯥꯟꯗꯧ ꯃꯥꯜ ꯍꯧꯛ ꯇꯧꯒꯅꯤ ꯃꯣꯢ ꯃꯃꯤꯡ ꯈꯛꯀꯤ ꯑꯣꯢꯅ ꯇꯧꯕ ꯍꯥꯏꯁꯤ ꯃꯣꯏ ꯇꯧꯔꯤꯁꯤꯗꯤ ꯊꯕꯛ ꯇꯧꯁꯤꯟꯅꯕ ꯈꯣꯆꯤꯟꯅꯕꯩ ꯇꯥꯢꯞꯇ ꯃꯣꯢꯒꯤ ꯄꯩꯁꯥ ꯐꯪ ꯌꯥꯅꯕ ꯇꯧ
ꯑ ꯅꯣꯢꯒꯤ ꯃꯍꯩ ꯃꯍꯩ ꯂꯣꯢꯁꯪꯁꯤꯡ ꯇꯝꯐꯝ ꯈꯣꯠꯄꯗꯤ ꯑꯗꯨꯝ ꯂꯩꯕ ꯅꯠꯇ꯭ꯔꯣ
ꯍꯩꯩꯅꯣꯁꯪꯖꯦ ꯑꯃ ꯂꯩ ꯃꯥꯁꯦ ꯒꯣꯔꯃꯦꯟꯒꯤ ꯑꯃ ꯂꯩꯢꯗꯨꯗ ꯑꯗꯨꯝ ꯈꯔ ꯇꯝꯅꯕ ꯑꯇꯩ ꯍꯥꯢꯗꯤ ꯄꯥꯢꯕꯦꯠꯇ ꯉꯇꯅꯤ ꯌꯥꯗ꯭ꯔꯗꯤ ꯑꯅꯥ ꯂꯥꯌꯦꯡ ꯁꯪꯒꯨꯝꯕ ꯃꯍꯩ ꯁꯪꯒꯨꯝꯕꯖꯤꯗꯤ ꯐꯅ ꯇꯧꯕꯤꯔꯗꯤ ꯐꯩ ꯀꯥꯢꯅꯤꯗ ꯀꯃꯥꯢ ꯇꯧꯗꯨꯢꯕ ꯍꯥꯢꯆꯉꯛꯑꯒ ꯈꯪꯗꯦ ꯅꯥꯏꯠ
ꯀ꯭ꯂꯥꯁ ꯐꯥꯎꯗꯤ ꯀꯌꯥꯃꯨꯛ ꯂꯩꯒꯦ
ꯀꯋꯥ ꯌꯦꯟꯕ ꯈꯣꯠꯄ ꯏꯌꯥꯝꯕ ꯑꯗꯨ ꯃꯤ ꯀꯌꯥ ꯊꯣꯢ ꯇꯧꯅꯗꯦꯗ ꯏꯌꯥꯝꯕꯍꯣꯢꯔꯣꯝꯒꯤꯗꯤ
ꯑꯈꯣꯏꯒꯤꯗꯤ ꯑꯦꯜ ꯄꯤ ꯁ꯭ꯀꯨꯜ ꯑꯝ ꯂꯩꯌꯦ ꯍꯧꯔꯛ ꯄꯩꯗꯤ ꯑꯉꯥꯡ ꯑꯝ ꯇꯧꯋꯦ ꯑꯗꯨꯒ ꯍꯥꯏꯌꯔ ꯁꯦꯀꯦꯟꯗ꯭ꯔꯤꯗ ꯑꯃꯒ ꯂꯩ ꯑꯗꯨ ꯁ꯭ꯀꯨꯜꯒꯤꯗꯤ ꯑꯗꯨꯝ ꯃꯩ ꯑꯗꯣ ꯑꯣꯖꯥꯁꯤꯡꯒꯤ ꯃꯁꯤꯡ ꯈꯔ ꯋꯥꯠꯂꯦ ꯊꯥ ꯈꯣꯠꯂꯣꯅꯗꯤ ꯍꯥꯏꯕꯅꯤ ꯑꯗꯨꯁꯨ ꯊꯥꯔꯛꯀꯅꯤꯗ ꯍꯥꯏ ꯍꯧꯖꯤꯛ ꯐꯥꯎꯒꯤ ꯑꯣꯏꯅꯗꯤ
ꯎꯝ
ꯀꯩꯁꯨ ꯄ꯭ꯔꯣꯒ꯭ꯔꯦꯁꯁꯤ ꯏꯂꯩ ꯂꯩꯕ ꯎꯗꯦ ꯑꯗꯣ ꯒꯣꯔꯃꯦꯟꯒꯤ ꯀꯨꯟ ꯃꯦꯅꯤ ꯁꯦ ꯈꯣꯢ ꯖꯤꯛ ꯏꯐ ꯐꯕ ꯑꯃꯠꯇ ꯑꯣꯏꯗꯦꯗ ꯇꯧꯔꯤꯁꯦ ꯍꯧꯖꯤꯛꯀꯥꯟꯁꯤ
ꯑꯗꯨꯅꯤꯅꯦ ꯏꯌꯥꯝꯕ ꯒꯣꯔꯃꯦꯟꯒꯤ ꯍꯪ ꯒꯣꯔꯃꯦꯟꯒꯤ ꯇꯧꯊꯣꯔꯛꯄ ꯊꯕꯛ ꯖꯨꯒꯣꯠ ꯀ꯭ꯌꯥ ꯆꯥꯗꯦꯗꯅ ꯁ꯭ꯀꯨꯜꯒꯨꯝꯕ ꯑꯅꯥ ꯂꯥꯏꯌꯦꯡ ꯁꯪꯒꯨꯝꯕꯁꯤꯗꯤ ꯈꯤꯇꯪ ꯐꯕꯤꯅ ꯇꯧꯔꯗꯤ ꯐꯗꯨꯕ ꯑꯇꯣꯞ ꯑꯇꯣꯞꯄ ꯑꯃ ꯌꯦ ꯀꯩꯒꯨꯝꯕ ꯅꯪꯒꯤ ꯗꯤꯁꯇ꯭ꯔꯤꯛ ꯇꯣꯞꯄ ꯗꯨꯒ ꯀꯦꯟꯗ꯭ꯔ ꯌꯦꯡꯉꯨꯔꯒꯗꯤ ꯑꯩꯈꯣꯏ ꯑꯁ ꯊꯤꯅ ꯁꯣꯊꯔꯦꯗ
ꯃꯤꯅꯤꯟꯗꯨꯗꯤ ꯑꯩꯈꯣꯏꯒꯤ ꯍꯧꯖꯤꯛ ꯂꯩꯔꯤꯕ ꯗꯤꯁ ꯗꯤꯁꯇ꯭ꯔꯤꯛ ꯍꯣꯁꯄꯤꯇꯥꯜꯅꯦꯅ ꯑꯩꯈꯣꯏꯒꯤ ꯇꯧꯔꯤꯁꯤꯁꯨ ꯑ ꯑꯞꯒ꯭ꯔꯦꯗ ꯏꯇꯧ ꯇꯧꯗꯕ ꯕꯦꯗ ꯁꯤꯠꯁꯤ ꯋꯥꯠ ꯋꯥꯠꯄꯗꯣ ꯗꯣꯛꯇꯔ ꯃꯁꯤꯡ ꯋꯥꯠꯄ ꯅꯔꯁ ꯃꯁꯤꯡ ꯋꯥꯠꯄ ꯑꯗꯨꯃꯥꯏꯅ ꯇꯧꯕ ꯍꯦꯛꯇ ꯑꯗꯨꯅ
ꯑꯦ ꯍꯣꯁꯄꯤꯇꯥꯜ ꯍꯥꯏꯁꯦ ꯑꯗꯨꯝ ꯂꯣꯏꯅ ꯑꯅꯥꯕꯉꯩꯁꯦ ꯑꯌꯥꯝꯕ ꯂꯣꯏꯅ ꯌꯦꯡꯕ ꯉꯝꯕꯒꯤ ꯑꯥ ꯐꯦꯁꯤꯂꯤ ꯇꯤ ꯑꯗꯨꯗꯤ ꯗꯣꯛꯇꯔ ꯏꯁꯄꯦꯁꯦꯂꯤꯁꯁꯤ ꯂꯩꯒꯗꯕꯅꯦ ꯑꯗꯣ ꯏꯂꯩ ꯂꯩꯕ ꯎꯗꯦ ꯗꯨ ꯀꯃꯥꯏ ꯇꯧꯕꯅꯣ ꯒꯕꯔꯃꯦꯟꯅꯁꯨ ꯁꯤꯟꯕꯤꯗꯦ ꯇꯧꯔꯤꯁꯦ ꯗ ꯑꯗꯨꯅ ꯍꯦꯛꯇ ꯈꯔ ꯀꯜꯂꯛꯄ ꯍꯦꯛꯇ ꯌꯧꯔꯀꯥꯟꯗ ꯑꯗꯨꯅ ꯍꯦꯛꯇ ꯑꯩꯈꯣꯏ ꯀꯦꯄꯤꯇꯦꯟꯗ ꯍꯦꯛꯇ ꯆꯠꯂꯦꯕ ꯑꯗꯨꯅ ꯃꯅꯤꯄꯨꯔꯒꯤ ꯀꯦꯄꯤꯇꯦꯜ ꯏꯝꯐꯥꯜꯗ ꯆꯠꯄꯅꯦꯅ ꯀꯣ ꯈꯔ ꯑꯗꯩꯗꯤ ꯍꯦꯛ ꯑꯗꯨ ꯉꯝꯃꯛꯇ꯭ꯔꯒꯅ ꯑ ꯒꯨꯍꯥ ꯇꯤꯒꯨꯝꯕꯗ ꯑꯃꯨꯛ ꯆꯠꯄ ꯗꯤꯜꯂꯤꯒꯨꯝꯕ ꯑꯦꯝꯁꯀꯨꯝꯕꯗ ꯑꯗꯨꯝꯃꯦ ꯇꯧꯔꯤꯁꯤꯗ ꯍꯪꯗ
ꯑꯁ ꯑꯗꯨꯅꯤꯅꯦ ꯏꯌꯥꯝꯕ ꯒꯣꯔꯃꯦꯟ ꯍꯣꯁꯄꯤꯇꯥꯜꯖꯦ ꯗꯣꯛꯇꯔ ꯃꯁꯤꯡ ꯋꯥꯠꯂꯤ ꯋꯥꯠꯇꯦ ꯑꯗꯨꯗꯒꯤ ꯗꯣꯛꯇꯔ ꯈꯔ ꯂꯩꯕꯗꯨꯅ ꯑꯃꯨꯛ ꯏꯟꯐ꯭ꯔꯥ ꯢꯁꯇ꯭ꯔꯛꯆꯔꯁꯤ ꯌꯥꯎꯋꯤꯒ ꯌꯥꯎꯗꯦꯒ
ꯎꯝ
ꯑꯗꯨꯗꯤ ꯂꯥꯏꯔꯗꯅ ꯑꯉꯥꯡ ꯃꯤꯔꯣꯟꯕꯤꯒꯤ ꯑꯜꯇ꯭ꯔ ꯁꯥꯎꯟ ꯂꯧꯅꯕ ꯈꯣꯠꯅꯕ ꯑꯦꯛꯁꯇ꯭ꯔꯦ ꯂꯧꯅꯕ ꯈꯨꯠꯂꯥꯏ ꯂꯩꯔꯁꯨ ꯌꯥꯏꯒ ꯌꯥꯗꯦꯒ ꯁꯦꯝꯕꯤꯌꯦꯒ ꯁꯦꯝꯕꯤꯗꯦꯒ ꯑꯁ ꯈꯪꯗꯦꯗ ꯄꯥꯎꯁꯦ ꯒ꯭ꯌꯥꯟ ꯃꯦꯟ ꯇꯥꯔꯣꯢꯗ ꯄꯥꯎꯁꯦ ꯌꯥꯝ ꯖꯥꯠ ꯖꯥꯠ ꯇꯥꯏꯗ ꯃꯣꯏ ꯇꯧꯔꯤ ꯊꯣꯛꯇꯣꯏ ꯊꯕꯛꯁꯦ ꯑꯗꯒꯤ ꯑꯉꯥꯡ ꯃꯤꯔꯣꯟꯕ ꯗꯅ ꯃꯔꯣꯜ ꯑꯃ ꯑꯉꯥꯡ ꯁꯤꯔꯦ ꯃꯃꯥ ꯁꯤꯔꯦꯅ ꯇꯧꯗꯅ ꯑꯌꯥꯝꯕ ꯇꯧꯅꯩ ꯃꯌꯥꯝ ꯊꯨꯒꯥꯏ ꯌꯥꯡꯈꯥꯏ ꯇꯧꯅꯩꯗꯣ ꯍꯣꯁꯄꯤꯇꯥꯜꯒ
ꯗꯨ ꯗꯣꯛꯇꯔꯉꯩꯅꯁꯨ ꯀꯌꯥ ꯆꯦꯛꯁꯤꯟꯗꯕ ꯃꯣꯏꯁꯨ ꯍꯣꯏꯕ ꯑꯗꯣ ꯆꯦꯛꯁꯤꯟꯕ ꯑꯃꯗꯤ ꯗꯔ ꯀꯥ ꯂꯩꯗꯅ ꯅꯔꯁ ꯁꯤꯡꯉꯩꯁꯤꯁꯨ ꯈꯔ ꯍꯦꯛꯇ ꯑꯩꯈꯣꯏꯅ ꯍꯣꯁꯄꯤꯇꯥꯜ ꯒꯣꯔꯃꯦꯟ ꯍꯣꯁꯄꯤꯇꯥꯜꯒ ꯆꯠꯄꯁꯦ
ꯎꯝ
ꯅꯔꯁꯁꯤꯡꯁꯤ ꯏꯊꯧ ꯊꯧꯁꯥꯗꯕ ꯑꯗꯩꯗꯤ ꯒꯣꯕꯔꯃꯦꯟꯒꯤ ꯗꯣꯛꯇꯔ ꯇꯔꯉꯩꯖꯤꯅ ꯂꯥꯛꯑꯦꯒ ꯂꯥꯛꯇ꯭ꯔꯤꯒ ꯑꯗꯨꯝ ꯇꯧꯅ ꯉꯥꯏꯅꯕ ꯑꯈꯣꯏ ꯑꯗꯨꯝ ꯇꯧ ꯂꯩꯗꯣꯏ ꯄ꯭ꯔꯥꯏꯚꯦꯠꯇ ꯌꯦꯡꯕꯅ ꯄꯩꯁꯥꯗꯤ ꯆꯪꯉꯦ ꯍꯥꯏꯔꯒ ꯅꯨꯡꯉꯥꯏꯖꯔꯒꯁꯨ
ꯎꯝ
ꯅꯔꯁꯉꯩ ꯑꯗꯨꯝ ꯅꯨꯡꯉꯥꯏꯔꯁꯨ ꯑꯗꯨ ꯇꯧꯔꯒ ꯃꯣꯏꯒꯤꯅ ꯑꯃꯨꯛ ꯄꯩꯁꯥꯥꯖꯤ ꯌꯥꯝ ꯇꯥꯡꯕ ꯂꯥꯏꯌꯦꯡꯕ ꯉꯝꯗꯕ ꯂꯥꯏꯔꯕ ꯑꯩꯈꯣꯏꯅ ꯇꯧꯔꯤꯁꯦ
ꯑꯁ ꯐꯩꯀꯣ ꯐꯩ ꯏꯌꯥꯝꯕ ꯌꯥꯝ ꯊꯤ ꯐꯩ ꯁꯣꯏꯗꯕꯗꯨꯅ ꯐꯩ ꯑꯅꯥ ꯑꯌꯦꯛ ꯍꯥꯏꯁꯦ ꯈꯤꯇꯪ ꯇꯧꯕꯗ ꯃꯤ ꯄꯨꯟꯁꯤ ꯑꯁꯤ ꯇꯝꯕ ꯉꯝꯄꯣꯠ ꯅꯠꯇꯦ ꯗꯣꯛ ꯀꯅꯥ ꯈꯪꯕ ꯁꯣꯏ ꯁꯣꯏꯉꯥꯝꯕ ꯌꯥꯎꯔꯗꯤ ꯐꯔꯦ ꯏꯌꯥꯝꯕ ꯑꯗꯨꯗꯤ ꯉꯁꯤ ꯅꯣꯡꯃ ꯏꯌꯥꯝꯕ ꯋꯥꯔꯤ ꯁꯥ ꯈꯣꯠꯇꯅ ꯇꯧꯔꯤꯁꯦ ꯅꯣꯡꯃ ꯃꯇꯥꯡ ꯆꯥꯕꯗ ꯏꯌꯥꯝꯕ ꯑꯃꯨꯛ ꯀꯣꯜ ꯇꯧꯔꯛꯀꯦ ꯅꯠꯇ꯭ꯔꯒ ꯑꯃꯨꯛ ꯊꯦꯡꯅꯔꯗꯤ ꯏꯌꯥꯝꯕ ꯍꯣꯏꯔꯣꯝꯗ ꯂꯥꯛꯑꯒ ꯀꯩꯅꯣꯝ ꯆꯥ ꯈꯣꯠꯂꯒ ꯑꯃꯨꯛ ꯋꯥꯔꯤ ꯋꯥꯇꯥꯏ ꯇꯧꯁꯤ ꯏꯌꯥꯝꯕ
ꯍꯣꯏ ꯍꯣꯏ ꯇꯧꯖꯦ ꯇꯧꯖꯦ ꯅꯥꯗ ꯌꯦꯛꯇꯕ ꯑꯗꯨ ꯄꯨꯟꯁꯤ ꯁꯥꯡꯅ ꯂꯩꯕ ꯍꯤꯡꯕ ꯉꯝꯕ ꯑꯣꯏꯅꯕ ꯍꯣꯠꯅꯕ ꯑꯗꯨ ꯑꯦꯛꯁꯔꯁꯥꯏꯁ ꯆꯥꯡ ꯅꯥꯏꯅ ꯇꯧꯕꯤꯕ ꯑꯗꯨꯃꯥꯏꯅ ꯇꯧꯁꯤ ꯎꯝ
ꯇꯧꯁꯤ ꯇꯧꯁꯤ ꯏꯌꯥꯝꯕ ꯑꯗꯨꯗꯤ ꯊꯝꯃꯒꯦ ꯏꯌꯥꯝꯕ
ꯍꯣ ꯍꯣꯏ